ꯍꯥꯎ ꯍꯥꯎ
ꯌꯧꯔꯛꯑꯕꯕꯨ ꯀꯥꯏ ꯂꯩꯔꯒꯦ
ꯑꯩ ꯑꯁ ꯌꯨꯝꯗ ꯑꯃꯨꯛ ꯊꯕꯛ ꯑꯃꯨꯛ ꯍꯥꯏꯖꯤꯜꯂꯛꯄꯁꯤꯗ ꯑꯩꯈꯣꯏ ꯕꯥ ꯍꯣꯢꯒꯤ ꯄꯣꯠꯆꯩ ꯂꯧꯔꯒ ꯂꯧꯔꯨꯕꯩꯅ ꯊꯣꯛ ꯊꯣꯛꯂꯛꯀꯦ ꯇꯧꯔꯤ ꯁꯥ ꯂꯩꯐꯝ ꯌꯧꯗꯣꯔꯦ ꯊꯣꯛꯂꯛꯑꯦ ꯇꯤꯜꯍꯧ ꯀꯩꯀꯩ ꯁꯦꯝꯍꯧꯔꯕꯣ ꯍꯧꯗ꯭ꯔꯤꯕ꯭ꯔꯣ
ꯇꯤꯜꯍꯧ ꯀꯩꯀꯩ ꯁꯦꯝꯃꯦ ꯁꯦꯝꯕ ꯂꯣꯏꯁꯤꯜꯂꯛꯑꯦ ꯏꯇꯥꯎ ꯀꯥꯏ ꯌꯧꯔꯛꯑꯕꯅꯣꯅ
ꯑꯩ ꯁꯥ ꯂꯩꯐꯝ ꯌꯧꯁꯤꯜꯂꯦ ꯑꯗꯨ ꯁꯥ ꯀꯝꯍꯜꯂꯒ ꯇꯧꯔ ꯑꯗꯨꯝ ꯁꯥꯗꯨ ꯄꯤꯁ ꯆꯥꯎꯅ ꯆꯥꯁꯦ ꯍꯥꯏꯕ꯭ꯔꯣ ꯅꯠꯇ꯭ꯔꯒꯅ ꯄꯤꯛꯅ ꯄꯤꯛꯅ ꯇꯧꯁꯦ ꯍꯥꯏꯕ꯭ꯔꯣ
ꯑꯣ ꯁꯟꯅꯤꯅ ꯌꯥꯝ ꯆꯥꯎꯍꯜꯂꯔꯣꯏꯁꯦ ꯄꯤꯛꯅ ꯄꯤꯛꯅ ꯇꯧꯕꯗꯨꯅ
ꯑꯣ ꯄꯤꯛꯅ ꯄꯤꯛꯅ ꯇꯧ ꯍꯜꯂꯛ ꯇꯤꯜꯍꯧ ꯅꯣꯡ ꯁꯦꯝꯕꯗꯨꯕꯨ ꯌꯥꯝ ꯃꯑꯣꯡ ꯇꯥꯅ ꯁꯦꯝꯃꯣ ꯏꯇꯥꯎꯝꯒꯤ ꯄꯛ ꯒ꯭ꯌꯥꯟ ꯃꯦꯟ ꯇꯥꯗꯗꯤ ꯄꯡꯁꯦꯝ ꯁꯦꯝꯖꯤꯟꯕꯤꯗꯔꯤꯔꯣ
ꯑꯁ ꯇꯧꯗꯤ ꯇꯧꯗꯤ ꯏꯙꯧ ꯇꯤꯜꯍꯧꯗꯤ ꯑꯦ ꯇꯤꯜꯍꯧꯍꯥꯢꯋꯦ ꯑꯣ ꯆꯨꯝꯃꯤ ꯆꯨꯝꯃꯤ ꯇꯤꯜꯍꯧꯁꯤꯗꯤ ꯁꯥ ꯊꯣꯡꯕꯗ ꯆꯥꯎꯅ ꯆꯥꯎꯅ ꯀꯛꯑꯦ ꯍꯥꯏꯗꯅꯦ
ꯑꯦ ꯁꯟꯗꯗꯤ ꯌꯥꯝ ꯇꯧꯍꯜꯂꯨꯅꯨ ꯍꯥꯏꯗꯤ ꯒ꯭ꯔꯦꯚꯤ ꯊꯣꯡꯕꯗꯣꯏꯅꯤꯅꯅꯦ ꯌꯥꯝ ꯑꯩꯈꯣꯏ ꯄꯤꯛꯅ ꯂꯩꯗꯅ
ꯑꯥ ꯑꯣ ꯒ꯭ꯔꯦꯚꯤ ꯑꯣꯏꯗꯕꯅꯤꯅ ꯍꯥꯏꯔꯣ
ꯍꯥꯏꯗꯤ ꯒꯦꯚꯔꯤ ꯑꯣꯏꯅ ꯊꯣꯡꯒꯗꯣꯏꯅꯦꯕ ꯃꯥꯗꯤ ꯍꯥꯟꯅ ꯃꯍꯤ ꯍꯥꯞꯆꯤꯜꯂꯒ ꯑꯗꯨꯅ ꯀꯩꯁꯨ ꯌꯥꯝ ꯆꯥꯎꯗ꯭ꯔꯁꯨ ꯌꯥꯏꯑꯦꯕ ꯄꯤꯛꯅ ꯄꯤꯛꯅ ꯀꯛꯑꯣꯕ ꯂꯩꯇ꯭ꯔꯣ ꯃꯣꯏꯒꯤ ꯑꯩꯈꯣꯏꯒꯤ ꯏꯇꯥꯎꯁꯤ ꯌꯨꯇꯨꯞꯇ ꯀꯩꯗ ꯆꯥꯛ ꯌꯦꯟꯁꯥꯡ ꯊꯣꯡꯕ ꯑꯃ ꯌꯦꯡꯗꯕ꯭ꯔꯥ ꯈꯪꯗꯦꯗ
ꯑꯁ ꯑꯩ ꯏꯀꯥꯏꯔꯦꯍꯦ ꯑꯩ ꯌꯦꯡꯗꯤ ꯌꯦꯡꯕꯅꯦꯕ ꯑꯗꯣ
ꯃꯣꯏꯒꯤ ꯈꯨꯀꯪ ꯂꯩꯗꯅ ꯁꯠ ꯁꯠ ꯨꯕꯁꯦꯁ ꯀꯥ ꯀꯛꯑꯒ ꯃꯌꯥꯏꯗꯒ ꯑꯍꯨꯝ ꯃꯔꯤ ꯊꯣꯛꯅ ꯖꯞ ꯖꯞ ꯀꯛꯄꯗꯣ ꯁꯥꯏꯕꯗꯣ ꯍꯩ ꯇ꯭ꯔꯦꯟ ꯏꯇꯥꯎꯁꯨ ꯈꯔ ꯊꯣꯡ ꯊꯥꯛꯄꯗ ꯌꯦꯡꯉꯗꯤ ꯈꯪꯗꯧꯕ ꯁꯠ ꯍꯥꯏꯕꯗ
ꯑꯁ ꯑꯩꯗꯤ ꯁꯥꯁꯦ ꯄꯥꯛ ꯆꯥꯗꯕ ꯑꯗꯨꯗ ꯆꯝꯊꯣꯛꯗ ꯇꯧ ꯂꯩꯕꯁꯤꯗ ꯑꯩꯁꯦ ꯐꯖꯅ ꯈꯪꯗ꯭ꯔꯦꯅꯦ ꯏꯇꯥꯎꯗꯨꯢꯅꯦ ꯑꯁ
ꯑꯗꯩꯗꯤ ꯃꯣꯏ ꯆꯅꯝꯒꯁꯨ ꯂꯩꯗꯅ ꯍꯥꯏꯐꯦꯠ ꯀꯨꯞꯅ ꯀꯨꯞꯅ ꯁꯦꯠ ꯀꯝꯃꯒ ꯍꯥꯏꯗꯤ ꯃꯣꯏ ꯆꯣꯞꯄꯤꯡ ꯕꯣꯠꯇ ꯁꯔꯠ ꯀꯛꯑꯒ ꯊꯥꯡ ꯃꯅꯤꯡꯅ ꯐꯠꯅꯈꯥꯏꯕꯤꯗꯣ ꯑꯗꯨꯒꯤ ꯇꯥꯏꯞꯇ ꯇꯧꯕꯗꯣ ꯌꯥꯝ ꯆꯣꯏꯍꯟꯗ꯭ꯔꯁꯨ ꯑꯗꯨꯅ ꯍꯟꯅ ꯍꯥꯎꯕꯅꯦꯕ
ꯑꯣ ꯑꯗꯨꯗꯤ ꯊꯥꯡꯒꯤ ꯃꯄꯥꯛꯇꯨꯅ ꯕꯥꯥꯛ ꯕꯥꯛ ꯊꯥꯖꯤꯟꯕꯤꯗꯣ
ꯊꯩ ꯏꯟꯕꯤꯗꯨ ꯃꯣꯏ ꯂꯩꯗꯅ ꯆꯥꯏꯁꯀꯤ ꯌꯥꯝ ꯇꯧꯕ ꯑꯃ ꯂꯩꯕꯗꯨꯅꯤ
ꯑꯣ ꯌꯦꯡꯕ ꯅꯨꯡꯉꯥꯏꯕꯅꯤꯅꯦ
ꯃꯥꯅꯤ ꯈꯥꯃꯦꯟꯁꯤꯟꯗꯨꯁꯨ ꯌꯥꯝ ꯄꯤꯛꯅ ꯄꯤꯛꯅ ꯀꯛꯑꯝꯃꯨꯀꯣ
ꯑꯣ ꯄꯤꯛꯅ ꯄꯤꯛꯅ ꯀꯛꯑꯒ ꯌꯥꯏꯅꯦ ꯄꯤꯡ ꯀꯛꯊꯠꯂꯒꯦꯅꯦ ꯑꯗꯨꯕꯨꯗꯤ ꯇꯥ ꯇꯤꯜꯍꯧꯗꯨꯅꯦ ꯈꯥꯃꯦꯟꯁꯤꯡꯗꯨꯅꯦ ꯈꯔꯒ ꯄꯤꯡ ꯄꯤꯡ ꯀꯛ ꯊꯜꯂꯛꯑꯣ ꯑꯇꯩꯗꯤ ꯑꯥꯂꯨ ꯀꯩꯀꯥꯗꯤ ꯀꯃꯥꯏꯅ ꯇꯧꯕ
ꯑꯂꯨ ꯑꯂꯨꯁꯨ ꯑꯗꯨꯝ ꯄꯤꯛꯅ ꯄꯤꯛꯅ ꯀꯛꯑꯃꯨ ꯌꯥꯝ ꯆꯥꯎ ꯀꯛꯑꯝꯒꯅꯣ ꯍꯣꯔꯦꯟ
ꯑꯣ ꯑꯂꯨ ꯌꯥꯝ ꯌꯥꯝꯕꯁꯤ ꯍꯥꯎꯇꯦꯅ ꯑꯗꯨꯃꯥꯏꯅ ꯍꯥꯏꯕ꯭ꯔꯣ
ꯌꯥꯝ ꯍꯥꯞꯄꯟꯁꯤ ꯑꯃꯒꯨꯝꯕ ꯑꯅꯤꯒꯨꯝꯕꯗ ꯍꯥꯞꯁꯤ
ꯑꯣ ꯌꯥꯏ
ꯑꯩꯒꯤ ꯏꯇꯥꯎꯗꯨ ꯍꯔꯦꯟ ꯐꯖꯅ ꯁꯦꯝꯃꯝꯗ꯭ꯔꯗꯤꯀꯣ ꯌꯧꯔꯛꯀꯥꯟꯗ ꯌꯦꯡꯉꯨ ꯍꯥꯏꯁꯤꯅꯤ
ꯑꯁ ꯍꯦ ꯍꯦ ꯍꯣꯏꯅꯦ ꯏꯇꯥꯎ ꯌꯧꯁꯤꯜꯂꯛꯑꯣꯅꯦ
ꯕꯥꯅꯤꯁꯤ ꯁꯥ ꯀꯛꯏꯌꯦ ꯁꯥꯗꯣ ꯄꯤꯁ ꯄꯤꯛꯅ ꯀꯛꯎ ꯍꯥꯏꯕꯗꯨ ꯀꯨꯏꯕꯩꯅꯤ ꯑꯗꯨꯒ
ꯀꯛꯊꯠꯂꯣ ꯀꯛꯊꯠꯂꯣ ꯑꯁ ꯉꯥꯏꯕ ꯋꯥꯔꯦꯍꯦ ꯏꯟꯖꯥꯡ ꯊꯣꯡꯕ ꯑꯩꯗꯤ ꯆꯝꯊꯣꯡ ꯊꯣꯡꯕ ꯍꯧꯔ ꯑꯗꯕꯅꯤ
ꯍꯣꯏ ꯍꯣꯏ ꯑꯗꯨ ꯁꯂꯥꯥꯠ ꯀꯨꯝꯕ ꯇꯧꯁꯤꯅꯦ
ꯌꯥꯏ ꯑꯁ ꯑꯗꯨꯗꯤ ꯃꯆꯜ ꯑꯃꯨꯛ ꯗꯔꯀꯥꯔ ꯇꯥꯈꯤꯅꯤ
ꯃꯆꯟꯗꯨ ꯈꯃꯦꯟꯁꯤꯟ ꯑꯩ ꯕꯗꯥꯝꯒꯨꯝꯕꯗꯨꯗꯤ ꯂꯩꯔꯛꯑꯒꯦꯅꯦ ꯈꯥꯃꯦꯟꯁꯤꯟꯕꯤ ꯂꯩꯔꯦ ꯀꯣꯕꯤ ꯂꯩꯇ꯭ꯔꯣ
ꯀꯣꯕꯤ ꯂꯩꯇꯦ ꯀꯣꯕꯤ ꯊꯕꯤ ꯋꯥꯠꯂꯦ ꯑꯩ ꯒꯖꯔꯒꯨꯝꯕ ꯍꯥꯞꯀꯗ꯭ꯔꯣ
ꯍꯣꯏ ꯒꯖꯔꯒꯨꯝꯕ ꯍꯥꯞꯄ ꯌꯥꯏ ꯑꯗꯨ ꯑꯗꯨꯝ ꯑꯃꯝꯕ ꯇꯧꯁꯤꯜꯂꯁꯤꯅꯦ
ꯌꯥꯏꯅꯦ ꯑꯗꯨꯗꯤ ꯑꯁ ꯑꯗꯨꯒꯤ ꯀꯩꯅꯣ ꯋꯥꯠꯂꯦꯅꯦ ꯑꯗꯨꯗꯤ ꯀꯣꯕꯤꯅꯦ ꯊꯕꯤꯅꯦ ꯒꯖꯔꯅꯦ ꯑꯁ ꯏꯇꯎ ꯏꯇꯥꯎꯅ ꯂꯣꯏ ꯂꯩꯗꯧꯔꯕ ꯀꯩꯅꯣꯝ ꯇꯧꯔꯤꯗ
ꯂꯩꯔꯛ ꯑꯒꯦ ꯍꯣꯔꯦꯟ ꯁꯣꯏꯕꯗꯕꯨ ꯏꯇꯥꯎꯅ ꯅꯥꯥꯟꯅ ꯁꯣꯏꯔꯛꯑꯣ ꯁꯣꯏꯕꯕꯧ ꯍꯩꯇ꯭ꯔꯗꯤ ꯌꯥꯗꯦ
ꯏꯇꯥꯎ ꯂꯩꯕꯝꯕꯨ ꯂꯩꯒꯗ꯭ꯔꯣ ꯑꯗꯥꯏ
ꯁꯤ ꯁꯥ ꯀꯛꯐꯝꯒꯤ ꯅ ꯅꯥꯀꯟꯁꯤꯗꯒꯤ ꯄꯣꯠ ꯌꯣꯝꯕꯤ ꯑꯃ ꯂꯩ ꯁꯤꯗꯒꯤ ꯂꯩꯔꯛ ꯑꯗꯝꯅꯦ
ꯏꯁ ꯃꯥꯒꯤꯗꯤ ꯌꯥꯎꯕ꯭ꯔꯣꯅꯦ ꯂꯣꯏ ꯁꯨꯔꯖꯥꯠꯂꯣ
ꯂꯣꯏ ꯁꯨꯕ ꯍꯥꯏꯁꯤ ꯒꯖꯔꯕꯨꯗꯤ ꯎꯗꯦ ꯊꯕꯤ ꯀꯩꯀꯩꯗꯤ ꯌꯥꯎꯕ ꯎꯏ ꯒꯖꯔꯗꯨꯅ ꯁꯨꯝ ꯂꯥꯛꯄꯗ ꯌꯦꯡꯉꯛꯑꯒꯦ ꯐꯪꯉꯅ ꯐꯪꯉꯦ ꯐꯪꯗ꯭ꯔꯥꯒꯅ ꯍꯥꯞꯇ꯭ꯔꯦ
ꯆꯝꯄ꯭ꯔꯥ ꯀꯩꯀꯥꯗꯨꯗꯤ ꯀꯥꯎꯅꯤ ꯀꯣ ꯏꯇꯥꯎ
ꯑꯦ ꯆꯝꯄꯔꯥꯗꯤ ꯌꯥꯎꯅꯤꯍꯦ ꯁꯤꯗ ꯗꯨꯝ ꯆꯝꯄ꯭ꯔꯥꯗꯤ ꯂꯩꯔꯛꯑꯗꯝ
ꯑꯗꯨꯅꯦ ꯍꯣꯔꯦꯟ ꯆꯝꯄ꯭ꯔꯥ ꯌꯥꯎꯗ꯭ꯔꯗꯤ ꯌꯦꯟ ꯁꯥ ꯊꯣꯡꯕꯁꯦ ꯍꯦꯛꯇ ꯃꯄꯨꯡ ꯐꯥ
ꯍꯣꯏ ꯐꯗꯦ ꯏꯇꯥꯎꯒꯤ ꯍꯥꯏꯕꯨ ꯑꯩꯅ ꯍꯥꯏꯕꯗꯤ ꯑꯗꯣ ꯇꯤꯜꯍꯧ ꯆꯅꯝꯗꯨꯗ ꯅꯥꯟꯅ ꯀꯛꯑꯝꯃꯨ ꯅꯥꯟꯅ ꯁꯦꯝꯃꯝꯃꯨ ꯃꯑꯣꯡ ꯇꯥꯟ ꯁꯦꯝꯃ ꯊꯝ
ꯑꯁ ꯏꯇꯥꯎ ꯉꯥꯡꯅꯩꯉꯥꯏ ꯗ ꯂꯣꯏꯕꯨ ꯂꯣꯏꯁꯤꯑꯦꯗ
ꯂꯣꯏꯕꯨ ꯂꯣꯏꯁꯤꯟꯂꯛ ꯑꯦ ꯗ ꯍꯣꯔꯦꯟ ꯐꯖꯔꯝ꯭ꯗꯔꯥꯗꯤ ꯁꯥꯁꯦꯝꯕ ꯉꯥꯏꯗꯣꯏꯅꯤꯅꯦ ꯀꯩꯁꯨ ꯀꯨꯏꯔꯣꯏ ꯀꯩꯅꯣ ꯁꯥ ꯀꯦ ꯖꯤ ꯑꯅꯤꯅꯤꯅ ꯑꯗꯨꯝ ꯃꯤꯅꯤꯠ ꯃꯉꯥ ꯇꯔꯥꯉꯥꯏ ꯁꯤꯗꯩꯗꯤ ꯏꯇꯥꯎꯍꯣꯏ ꯅꯛꯑꯦ ꯀꯩꯅꯣ ꯑꯗꯨꯝ ꯃꯤꯅꯤꯠ ꯃꯉꯥꯁꯨ ꯐꯥꯔꯣꯏ ꯁꯥꯁꯦꯝꯕꯝꯗꯩ ꯂꯥꯛꯄꯗ
ꯎꯝ ꯑꯩ ꯍꯣꯏꯅꯦ ꯑꯗꯨꯗꯤ ꯑꯁ ꯏꯇꯥꯎ ꯈꯣꯏꯒꯤ ꯃꯃꯥꯡ ꯄꯔꯦꯡꯒꯤ ꯑꯗꯨꯋꯥꯏꯗ ꯑꯣꯏꯗꯣꯏꯔꯣ ꯏꯇꯥꯎ
ꯍꯣꯏ ꯍꯣꯏ ꯁꯣꯝ ꯃꯃꯥꯡ ꯄꯔꯦꯡ ꯊꯣꯛꯑꯒ ꯂꯩꯕ ꯁꯥꯁꯟ ꯀꯥꯛꯐꯝ ꯂꯩꯕ ꯑꯗꯨꯗꯒꯤꯅꯤ
ꯑꯗꯨ ꯌꯥꯝ ꯐꯕꯅꯤꯅꯦ ꯑꯗꯨꯏꯗꯣ
ꯎꯝ ꯎꯝ ꯍꯧꯖꯤꯛꯀꯤꯗꯨꯨꯗꯩ ꯂꯧꯋꯦ
ꯈꯔ ꯍꯥꯞꯄꯜꯂꯛꯑꯣ ꯌꯥꯕ꯭ꯔꯥ ꯌꯦꯡꯉꯨ ꯃꯗꯤ ꯃꯕꯨꯛ ꯌꯥꯝ ꯐꯕꯅꯤ
ꯍꯣꯔꯦꯟ ꯀꯩꯅꯣ ꯌꯦꯡꯉꯒꯦ ꯃꯔꯨꯗ ꯔꯤꯞꯀꯨꯝꯕꯗꯨ ꯑꯗꯨꯝ ꯍꯥꯞꯄ ꯍꯥꯎꯋꯤꯗꯅ ꯑꯗꯨꯏꯗꯣ ꯈꯔ ꯁꯔꯨꯗꯣ ꯑꯦꯛꯁꯇ꯭ꯔꯥ ꯈꯔ ꯍꯥꯞꯐꯜꯂꯛꯄ ꯌꯥꯕ꯭ꯔ ꯌꯦꯡꯉꯒꯦ
ꯑꯣ ꯁꯥꯂꯨ ꯁꯨꯞꯀꯨꯝꯕ ꯁꯦꯝꯕ ꯈꯣꯠꯄꯗ ꯅꯨꯡꯉꯥꯏꯗꯅ ꯃꯍꯥꯎꯁꯤ ꯃꯥꯅ ꯊꯣꯛꯑꯦꯕ ꯈꯔꯁꯨ ꯑꯗꯨꯅꯦ ꯈꯔ ꯍꯥꯞ ꯁꯥꯞꯕꯒ ꯑꯗꯨꯒꯨꯝꯕ ꯑꯣꯏꯅ ꯍꯥꯞꯐꯜꯂꯛꯄ ꯌꯥꯕ꯭ꯔꯥ ꯌꯦꯡꯉꯣꯅꯦ
ꯑ
ꯈꯦꯠꯂꯗ ꯆꯕꯒꯤ ꯐꯣꯛ ꯑꯃ ꯍꯤꯍꯤ
ꯎꯝ
ꯑꯩꯈꯣꯏꯒꯤ ꯁꯨꯝ ꯃꯤꯁꯤꯡꯁꯦ ꯁꯨꯃꯥꯏꯅ ꯂꯣꯏꯇꯧꯋꯤꯗꯅ
ꯑꯣꯑꯣ
ꯑꯣ ꯑꯣ ꯐꯒꯤ ꯇꯧꯅꯤꯗ ꯑꯗꯨ ꯌꯦꯡꯉꯣꯅꯦ
ꯇꯧꯁꯤꯟꯂꯛ ꯑ ꯒꯦ ꯌꯧꯁꯤꯟ ꯂꯛꯑꯗꯕꯅꯦ ꯆꯥꯛꯄꯨ ꯊꯣꯡꯉꯕꯣ ꯊꯣꯡꯗ꯭ꯔꯤꯔꯣ ꯐꯣꯟ ꯇꯧꯋꯤ ꯁꯥ ꯌꯧꯔꯒ ꯆꯥꯛ ꯑꯃꯨꯛ ꯊꯣꯡꯉꯝꯗꯗꯅꯀꯣ ꯏꯇꯥꯎ ꯎꯝ
ꯀꯥꯎꯕꯨ ꯀꯥꯎꯏꯅꯦ ꯑꯁ ꯆꯥꯛꯁꯦ ꯆꯛꯇꯤ ꯍꯣꯔꯦꯟ ꯊꯦꯡꯉꯁꯨ ꯌꯥꯅꯤꯗ ꯍꯤꯟꯖꯥꯡ ꯊꯣꯡꯗ꯭ꯔꯤꯕꯅꯤꯅꯀꯣ
ꯑꯗꯨꯕꯨ ꯌꯥꯕꯨꯗꯤ ꯌꯥꯕ ꯁꯥꯟ ꯆꯥꯕꯗꯣ ꯍꯥꯎꯇꯦꯗꯅ ꯈꯤꯇꯪ ꯏꯪꯊꯣꯛꯑ ꯏꯪꯉ ꯂꯩꯔꯗꯤ ꯐꯩꯗꯅ
ꯏꯪꯅ ꯆꯥꯕꯨ ꯍꯥꯎ
ꯆꯥꯛꯇꯨ ꯌꯥꯝꯅ ꯎꯨꯏꯎꯨꯨꯏꯂꯥꯎꯅ ꯊꯣꯡꯉꯝꯃꯣꯀꯣ ꯄꯦꯠ ꯄꯗꯣ ꯑꯩꯈꯣꯏ ꯆꯥꯅꯤꯡꯗꯦꯕ ꯈꯔ
ꯆꯥꯛꯀꯤꯗꯤ ꯍꯥꯎꯍꯟꯂꯒꯦꯅꯦ ꯌꯥꯏꯑꯦꯅꯦ
ꯍꯥꯎꯍꯜꯂꯒꯅꯦ ꯍꯥꯏꯔꯒ ꯍꯣꯔꯦꯟ ꯑꯃꯨꯛ ꯆꯥꯛꯇꯨ ꯏꯄꯦꯠ ꯄꯦꯠꯂꯝꯗꯅꯀꯣ
ꯆꯐꯨꯗ ꯊꯣꯡꯕꯁꯤ ꯍꯥꯎꯗꯥꯏꯅꯦ ꯏꯇꯥꯎ
ꯆꯐꯨꯗ ꯏꯇꯥꯎ ꯆꯐꯨꯗ ꯍꯩꯔꯗꯤ ꯕꯦꯁ ꯇꯥꯏꯃꯤꯅꯦ ꯑꯩꯈꯣꯏꯗꯤ ꯆꯐꯨꯗ ꯍꯩꯇꯕꯩꯅꯤꯅꯦ
ꯑꯣ ꯆꯐꯨ ꯑꯁꯤꯁ ꯑꯩ ꯆꯐꯨꯗ ꯑꯗꯨꯝ ꯊꯣꯡꯕꯅꯤ ꯆꯐꯨꯁ ꯌꯥꯝ ꯍꯥꯎꯕꯅꯤꯅꯦ ꯅꯣꯏ ꯀꯨꯀꯩ ꯀꯥ ꯍꯧꯖꯤꯛꯀꯥꯟꯒꯤ ꯔꯥꯏꯁ ꯀꯨꯀꯔꯁꯤꯗꯤ ꯃꯍꯥꯎꯁꯤ ꯋꯥꯠꯂꯦꯕ
ꯋꯥꯠꯂꯦ ꯋꯥꯠꯂꯦ ꯆꯐꯨꯗ ꯊꯣꯡꯉꯝꯃꯣꯅꯦ ꯑꯗꯨꯗꯤ ꯇꯥꯎ ꯌꯥꯏꯔꯒꯥꯅ ꯊꯣꯡꯉꯦꯗꯅ ꯃꯣꯏ ꯑꯃ ꯃꯩ ꯌꯥꯝ ꯄꯤꯛꯅ ꯂꯩꯗꯔꯒ
ꯑꯥ ꯑꯁ ꯑꯗꯨ ꯍꯣꯔꯦꯟ ꯏꯟꯁꯥꯡ ꯊꯣꯡꯕꯗꯨꯗ ꯑꯗꯨꯗ ꯃꯩ ꯌꯥꯏꯕꯣꯏ ꯂꯧꯕꯣꯏ ꯀꯩꯍꯥꯏꯅꯤ
ꯎꯝ ꯍꯣꯏ ꯍꯣꯏ ꯅꯥꯀꯟꯗꯨꯗ ꯃꯩ ꯀꯣꯠꯊꯣꯛ ꯌꯥꯏꯕꯗꯣ ꯃꯣꯏ ꯆꯞꯆꯔꯅꯤ ꯆꯐꯨꯗ ꯊꯣꯡꯉꯁꯤ ꯆꯥꯛꯀ ꯑꯆꯝꯃꯒꯗꯨꯅ ꯏꯇꯥꯥꯎꯅ ꯍꯦꯛ ꯊꯣꯡꯉꯣ ꯁꯥꯗꯨꯅ ꯑꯩꯅ ꯊꯣꯡꯉꯛꯑꯒꯦ
ꯌꯥꯏ ꯌꯥꯏ ꯌꯧꯁꯤꯜꯂꯨꯅꯦ ꯆꯥꯛ ꯂꯣꯏꯔꯒ ꯏꯟꯖꯥꯡ ꯂꯣꯏꯗꯕꯁꯤ ꯋꯥꯒꯅꯤꯅꯦ ꯉꯥꯏꯕꯗ
ꯁꯥ ꯁꯦꯝꯕ ꯂꯣꯏꯗꯣꯔꯦ ꯁꯤ ꯈꯤꯇꯪꯗ ꯉꯥꯏꯁꯤꯜꯂꯦ ꯉꯁꯥꯏ ꯍꯥꯏꯕꯗꯣ ꯏꯇꯥꯎ ꯀꯩꯅꯣ ꯍꯩ ꯃꯍꯤ ꯑꯃ ꯍꯥꯏꯕꯗꯨ ꯏꯇꯥꯎꯅ ꯍꯥꯏꯕ ꯀꯔꯤ ꯍꯩ ꯃꯍꯤꯅꯣꯅꯦ ꯀꯥꯎꯕꯨ ꯀꯥꯎꯒ꯭ꯔꯦꯅꯦ ꯑꯩꯩꯗꯤ ꯑꯁꯣꯝꯗ ꯊꯕꯛ ꯑꯃꯨꯛ ꯆꯠꯊꯣꯛꯏꯉꯩꯗ
ꯍꯩ ꯃꯍꯤꯁꯦ ꯀꯩꯅꯣ ꯑꯃꯍꯦꯛꯇ ꯌꯥꯏꯗ ꯍꯥꯏꯗꯤ ꯏꯁꯄ꯭ꯔꯥꯏꯠꯄꯨ ꯑꯣꯏꯔꯁꯨ ꯐꯟ ꯇ ꯕꯨ ꯑꯣꯏꯔꯁꯨ ꯃꯖꯥꯒꯨꯝꯕꯗꯨꯗꯤ ꯈꯔ ꯅꯨꯡꯉꯥꯏꯇꯦ ꯃꯥꯗꯤ ꯌꯥꯝ ꯀꯩꯅꯣ ꯇꯧꯋꯤꯗꯅ
ꯑꯣ ꯏꯁꯄ꯭ꯔꯥꯏꯇꯨ ꯑꯃ ꯂꯩꯔꯛꯑꯒꯦ ꯑꯗꯨ ꯏꯇꯥꯎꯔꯛꯀꯦ ꯑꯃ ꯆꯝꯄ꯭ꯔꯥꯒꯤ ꯂꯤꯝꯕꯨ ꯀꯩꯅꯣ ꯍꯥꯏꯅꯦ
ꯐꯔꯦ ꯕꯥꯏ ꯀꯩꯅꯣ ꯑꯣꯏꯔꯁꯨ ꯌꯥꯏꯅꯦ ꯏꯁꯄ꯭ꯔꯥꯏꯠ ꯅꯠꯇ꯭ꯔꯒꯅ ꯔꯤꯌꯦꯜꯅ ꯑꯃ ꯂꯩꯕꯗꯣ
ꯑ ꯔꯦꯟ ꯔꯦꯟꯒꯤꯗꯨ ꯈꯪꯉꯦ ꯈꯪꯉꯦ ꯑꯗꯨ ꯑꯣꯏꯔꯁꯨ ꯂꯩꯔꯛꯑꯒꯦ
ꯐ꯭ꯔꯦꯁ ꯑꯣꯏꯕꯒꯤ ꯄꯣꯠ ꯑꯃ ꯑꯣꯏꯅ ꯇꯧꯋꯤꯗ ꯑꯗꯨ ꯑꯣꯏꯔꯁꯨ ꯌꯥꯏꯅꯦ ꯏꯇꯥꯎ
ꯍꯣꯏ ꯑꯗꯨ ꯑꯣꯏꯔꯁꯨ ꯑꯣꯏ ꯂꯩꯔꯛꯑꯒꯦ
ꯏꯇꯥꯎ ꯑꯌꯤꯡꯕ ꯑꯣꯏꯅ ꯂꯩꯔꯛꯎꯀꯣ
ꯀꯥꯟꯁꯦ ꯑꯌꯤꯡꯕꯅ ꯌꯥꯝ ꯆꯥꯅꯩꯅꯦ
ꯑꯣ ꯍꯣꯏ ꯑꯗꯨꯅꯦ ꯍꯣꯔꯦꯟ ꯑꯩꯈꯣꯏꯒꯤ ꯑꯥꯏꯁ ꯑꯥꯏꯁ ꯑꯃꯨꯛ ꯍꯥꯞꯆꯤꯟꯁꯦꯕꯀꯣ ꯑꯗꯨꯒ ꯑꯗꯨꯝ ꯃꯍꯥꯎꯕ ꯍꯦꯟꯅ ꯑꯁ ꯔꯦꯗꯤꯗ ꯂꯩꯔꯕꯅꯦ ꯑꯩꯅ ꯑ ꯉꯁꯤꯗꯤ ꯍꯦꯛꯇ ꯇꯧꯗꯣꯔꯕꯅꯤꯅ
ꯇꯧꯗꯔꯁꯤ ꯇꯧꯗꯔꯁꯤ ꯄꯨꯟꯗꯕꯁꯨ ꯀꯨꯏꯔꯦ ꯍꯣꯔꯦꯟ ꯐꯣꯛꯊꯗꯣꯏꯅꯤ ꯑꯩꯁꯨ ꯑꯌꯨꯛꯇꯒꯤ ꯀꯩꯝ ꯆꯥꯗ꯭ꯔꯤꯕꯅꯤ ꯍꯣꯔꯦꯟꯗꯤ ꯆꯥꯛꯀꯥꯗꯣ ꯈꯔ ꯌꯥꯝ ꯊꯣꯡꯉꯝꯃꯨꯍꯦ
ꯆꯤꯡꯀꯥꯅꯤꯌꯦ
ꯑꯦ ꯑꯃ ꯏꯇꯥꯎꯅꯉꯁꯥ ꯄꯜꯂꯝꯕꯗꯣ ꯆꯤꯡ ꯅꯠꯇ꯭ꯔꯁꯨ ꯀꯩ ꯍꯥꯏꯈꯔꯦ ꯑꯃ ꯁꯣꯝ ꯉꯥꯒꯤ ꯐꯥꯝ
ꯐꯥꯝ ꯑꯣꯏ
ꯍꯣꯏ ꯍꯣꯏ ꯑꯗꯨꯏꯗꯨ ꯑꯣꯏꯅ ꯍꯦꯛ ꯆꯠꯂꯨꯔꯁꯨ ꯆꯥꯁꯤꯜꯂꯨꯕꯒ ꯍꯣꯔꯦꯟ ꯇꯟꯗꯅ ꯆꯤꯡ ꯀꯥꯕ
ꯅꯦꯁꯦ ꯆꯤꯡꯗꯨꯗꯤ ꯄꯨꯛ ꯊꯟꯅ ꯆꯥꯖꯤꯜꯂ ꯀꯥꯕꯁꯨ ꯈꯤꯇꯪ ꯍꯣꯏ ꯆꯤꯡꯕꯨꯗꯤ ꯀꯥꯟꯅꯩ ꯑꯗꯣ ꯅꯨꯡꯉꯥꯏꯗꯧ ꯃꯥꯟꯗꯦ ꯑꯩꯅ ꯇꯥꯎꯍꯣꯏꯁꯤ ꯕꯨꯛꯒꯤ ꯇꯧꯈꯠꯂꯕꯅꯤꯅꯀꯣ ꯅꯣꯏꯈꯠꯂꯛꯑꯕꯅꯤꯅ ꯅꯨꯡꯉꯥꯏꯇꯦ ꯍꯥꯏꯕ
ꯍꯣꯏ ꯅꯨꯡꯉꯥꯏꯇ ꯑꯗꯨꯅ
ꯑꯗꯨꯗꯅ ꯍꯣꯔꯦꯟ ꯋꯥꯀꯤꯡ ꯆꯠꯄ ꯑꯣꯏꯅ ꯍꯧꯖꯤꯛꯀꯤ ꯍꯤꯌꯥꯡꯊꯥꯡ ꯐꯥꯝ ꯀꯩꯀꯥꯗꯨꯗ ꯀꯣꯏꯊꯣꯛꯎꯔꯁꯤ
ꯊꯣꯛꯑꯨꯁꯤ ꯉꯥꯏꯍꯥꯛ
ꯑꯁ ꯑꯗꯨ ꯆꯥꯛꯁꯨ ꯂꯥꯝꯁꯤꯜꯂꯛꯑꯦꯅꯦ
ꯂꯥꯝꯁꯤꯜ ꯂꯥꯝꯁꯤꯜ ꯀꯛꯄ ꯂꯣꯏꯔꯦ ꯂꯧꯔꯦ ꯑꯗꯨꯒ ꯁꯤ ꯌꯥꯏ ꯀꯩꯅꯣꯗꯣ ꯅꯪꯅ ꯁꯂꯥꯛ ꯆꯥꯁꯦ ꯗꯨꯗ ꯑꯩꯈꯣꯏꯁꯨ ꯒꯥꯖꯔ ꯀꯩꯀꯩꯗꯣ ꯌꯦꯡꯉꯦ ꯑꯗꯨ ꯊꯕꯤꯒ ꯀꯣꯕꯤꯒꯗꯤ ꯌꯥꯎꯔꯦ ꯒꯖꯔꯗꯨꯗꯤ ꯌꯥꯎꯔꯝꯗ꯭ꯔꯦ ꯊꯣꯛꯂꯛꯄꯗ ꯌꯦꯡꯉꯛꯑꯒꯦ ꯁꯣꯝꯗ ꯒꯖ꯭ꯔ ꯗꯨꯅꯅꯦ
ꯌꯥꯏ ꯌꯥꯏ ꯌꯦꯡꯁꯜꯂꯣ ꯌꯦꯡꯁꯜꯂꯣ ꯑꯣ ꯑ ꯑ ꯀꯔꯤ ꯍꯧꯖꯤꯛ ꯑ ꯑꯉꯥꯡꯁꯤꯡꯁꯤ ꯆꯥꯛꯂꯥꯝ ꯃꯦ ꯍꯥꯏꯅꯦ ꯀꯩꯅꯣ ꯇꯧꯔꯨꯅꯦ ꯑꯆꯥꯄꯣꯠ ꯆꯤꯞꯁꯀꯨꯝꯕ ꯀꯩ
ꯀꯨꯝ ꯃꯀꯣꯛ ꯌꯥꯎꯔꯛꯑꯒꯦ ꯍ ꯌꯥꯎꯔꯛꯑꯒꯦ ꯍꯩ ꯃꯍ ꯍꯩ ꯂꯩꯕ ꯌꯥꯎꯔꯑꯒꯦ ꯑꯗꯨꯒ
ꯑ ꯂꯦꯁꯇꯣ ꯒ꯭ꯔꯤꯟꯒꯤꯗꯣ ꯑꯁ ꯑꯗꯨ ꯑꯗꯨ ꯑꯗꯨ ꯈꯔ ꯑꯗꯨꯅ ꯈꯤꯇꯪ ꯊꯣꯏꯔꯛꯎꯀꯣ
ꯍꯣꯏ ꯑꯗꯨꯅ ꯈꯔ ꯌꯥꯝ ꯂꯧꯔꯛꯑꯒꯦ
ꯃꯥꯍꯥꯎ ꯂꯩꯑꯦꯕ
ꯀꯨꯀꯨꯔꯦꯒꯨꯝꯕꯗꯤ ꯆꯥꯕ ꯅꯠꯇ꯭ꯔꯣ ꯆꯥꯕ ꯆꯥꯗꯕ
ꯀꯨꯨꯨꯀꯨꯔꯦ ꯆꯥꯏ ꯀꯔꯀꯨꯔꯤꯁꯨ ꯆꯥꯕꯨꯗꯤ ꯆꯥꯏ ꯑꯗꯨ ꯀꯩꯅꯣꯁꯨ ꯌꯥꯏ ꯇꯣꯃꯦꯇꯣꯒꯤ ꯐ꯭ꯂꯦꯕꯔ ꯑꯃ ꯂꯩꯕꯗꯣ ꯂꯦꯁꯇ
ꯑ ꯂꯤꯁ ꯑꯉꯥꯡꯕꯗꯨ ꯂꯤꯁ ꯑꯉꯥꯡꯕꯗꯨ ꯍꯣꯏ ꯍꯣꯏ ꯑꯗꯨ ꯑꯗꯨꯒ ꯌꯥꯎꯔꯛꯑꯒꯦ ꯍꯦꯛ
ꯥ ꯈꯤꯇꯪ ꯏꯁꯄꯥꯏꯁꯤ ꯑꯣꯏꯕ ꯄꯣꯠ ꯒ꯭ꯔꯤꯟꯗꯨꯅ ꯈꯤꯇꯪ ꯇꯣꯝꯇꯛ ꯇꯧꯋꯦꯕꯀꯣ ꯑꯇꯩꯗꯨꯅ ꯏꯁꯄꯥꯏꯁꯤ ꯑꯣꯏꯕ ꯑꯃꯒ ꯌꯥꯎꯔꯒꯗꯤ ꯆꯞ ꯆꯥꯔꯅꯤꯕ
ꯍꯦꯟꯅ ꯕ꯭ꯔꯦꯗꯀꯨꯝ ꯂꯩꯔꯑꯣ ꯍꯥꯏꯕ꯭ꯔꯣ
ꯌꯥꯏꯌꯦ ꯂꯩꯁꯜꯂꯛꯑꯣ ꯄꯪꯂꯩ ꯂꯩꯁꯜ ꯂꯛ ꯑꯣꯅꯦ ꯆꯥꯔꯁꯤꯅꯦ ꯗꯣꯅꯠꯇꯤ ꯗ ꯀꯩꯅꯣ ꯇꯧꯅꯤꯡꯍꯦ ꯆꯥꯛ ꯆꯥꯔꯝꯗꯥꯏꯗ ꯍꯣꯔꯦꯟ ꯃꯥꯡꯖꯔꯣꯏꯗ꯭ꯔꯣ
ꯑꯦ ꯍꯣꯏ ꯅꯪꯉꯣ ꯃꯥꯡꯖꯗꯅ ꯆꯨꯝꯃꯤꯅꯦ ꯑꯗꯨꯁꯨ ꯇꯞ ꯇꯥꯉꯩ ꯁꯥ ꯊꯣꯡꯅꯤ ꯂꯣꯏꯔ
ꯐꯔꯦ ꯐꯔꯦ ꯗꯣꯅꯠꯇꯤ ꯂꯩꯔꯛꯑꯅꯨ ꯂꯦꯁ ꯇ ꯂꯩꯔꯛꯑꯣ ꯏꯇꯥꯎ ꯌꯥꯔꯅꯤ ꯑꯗꯨꯅ ꯐꯔꯦ ꯐꯔꯦ ꯉꯥꯏꯔꯒꯦꯀꯣ
ꯍꯣꯏ ꯉꯥꯏ ꯉꯥꯏꯌꯨꯁꯦ ꯒꯥꯔꯤ ꯊꯧꯔꯛꯑꯗꯅꯤ ꯁꯤ ꯄꯣꯠ ꯂꯧꯕ ꯂꯣꯏꯔꯦ ꯍꯣꯏ ꯍꯣꯏ